ꯀꯔꯤ ꯇꯧꯕ꯭ꯔꯣ
ꯐꯝꯃꯤꯌꯦ
ꯆꯥꯛ ꯆꯥꯔꯕ꯭ꯔꯣ
ꯆꯥꯗ꯭ꯔꯤꯗ ꯑꯁ ꯉꯔꯥꯡ ꯗꯥꯡꯗꯤ ꯑꯥꯍꯥ ꯑꯃ ꯒꯣꯜ ꯆꯪꯉꯛꯄꯒꯤꯗꯣ ꯄꯦꯅꯥꯜꯇꯤ ꯀꯥꯎꯋꯦ ꯆꯪꯗ꯭ꯔꯦ ꯑꯗꯨꯒ ꯌꯥꯝ ꯅꯣꯛꯅꯤꯡꯉꯦ ꯈꯪꯕ꯭ꯔꯥ ꯇꯁꯑꯥ ꯃꯤ ꯑꯃꯅ ꯐꯣꯟ ꯇꯧꯔꯛꯑꯦꯕ
ꯎꯝ
ꯑꯁꯨꯃ ꯍꯥꯕ ꯑꯖꯨꯃꯖꯨ ꯑꯦꯔꯖꯦꯟꯇꯤꯅꯥꯒꯤ ꯌꯥꯝꯅ ꯑꯁ ꯑꯣꯏꯑꯝ ꯃꯥꯅ ꯄꯥꯝꯖꯕ ꯀꯩꯅꯣꯅꯤꯅ ꯅꯣꯏ ꯉꯁꯥꯏ ꯃꯦꯁꯤꯗ ꯄꯔꯦ ꯑ ꯄꯦꯅꯥꯜꯇꯤ ꯀꯥꯎꯍꯜꯂꯒ ꯆꯪꯗꯦꯗꯅ ꯑꯗꯨꯒ ꯀꯔꯤ ꯍꯥꯏꯕ ꯐꯣꯟ ꯇꯧꯔꯛꯑꯒ ꯑꯩ ꯀꯥꯞꯄꯤꯅꯦ ꯀꯋꯦ ꯑꯁꯤꯗ ꯀꯔꯤꯅꯣ ꯄꯦꯅꯥꯜꯇꯤ ꯀꯥꯎꯍꯜꯂꯤ ꯒꯣꯜ ꯐꯥꯎ ꯆꯪꯗꯦ ꯑꯗꯨ ꯃꯤꯅꯁꯨ ꯂꯥꯎꯔꯝꯕ ꯃꯉꯣꯟꯗ ꯄꯦꯅꯥꯜꯇꯤ ꯄꯤꯔ ꯐꯥꯎꯔꯁꯨ ꯒꯣꯜꯁꯨ ꯆꯟꯗꯕ ꯍꯥꯏꯅ ꯂꯥꯎꯔꯝꯕ ꯍꯥꯏꯕ ꯇꯥꯔꯦ ꯃꯉꯣꯟꯗ ꯑꯗꯨꯒꯤ ꯑꯩ ꯅꯨꯞ ꯅꯨꯄꯤ ꯀꯥꯏꯅꯔꯁꯨ ꯌꯥꯔꯦ ꯍꯩ
ꯑꯗꯨꯅꯦ ꯑꯩꯗꯤ ꯉꯔꯥꯡ ꯑꯩꯈꯣꯏ ꯌꯨꯝꯗ ꯌꯦꯡꯕꯁꯤꯡꯗꯣ ꯑꯃ ꯐꯗꯕ ꯀꯩꯗꯨꯁꯨ ꯇꯧꯗꯦ ꯑꯗꯨꯒꯤ ꯒꯣꯜ ꯑꯅꯤ ꯄꯣꯕ ꯀꯥꯟꯗꯗꯤ ꯑꯩꯗꯣ ꯑꯁ ꯌꯦꯡꯉꯔꯣꯏ ꯑꯩ ꯃꯤꯠ ꯅꯥꯏ ꯍꯥꯏꯅ ꯃꯤꯠ ꯃꯄꯥꯟꯗ ꯐꯝꯔꯒ ꯂꯩꯒ꯭ꯔꯦꯕ ꯑꯩꯗꯣ ꯑꯥꯗ ꯇꯥꯗꯕ ꯃꯐꯝꯗ ꯑꯗꯨꯒ ꯐꯣꯟ ꯇꯧꯔꯛꯈ꯭ꯔꯦ ꯂꯥꯛꯈ꯭ꯔꯣ ꯑꯩꯅ ꯑꯩꯅ ꯂꯥꯛꯂꯔꯣꯏ ꯑꯩ ꯌꯦꯡꯂꯔꯣ ꯑꯩꯅ ꯍꯥꯏꯕ ꯑꯗꯨꯗꯒꯤꯀꯣ
ꯎꯝ
ꯑꯥ ꯒꯣꯜ ꯑꯅꯤ ꯆꯪꯈ꯭ꯔꯦꯅꯦꯍꯦ ꯍꯥꯏꯕ ꯅꯪꯒꯤꯁꯨ ꯑꯗꯨꯒꯤ ꯑꯩꯅ ꯌꯥꯔꯦ ꯀꯗ꯭ꯔ ꯇꯧꯒꯅꯨ ꯍꯥꯏ ꯕ ꯗꯨ ꯊꯨꯑꯦꯀꯣ ꯃꯣꯏꯅ ꯒꯣꯜ ꯑꯅꯤ ꯆꯪꯍꯟꯕꯗꯨ ꯑꯩ ꯌꯦꯡꯗꯦ ꯑꯗꯨ
ꯑꯁ ꯎꯝ ꯀꯩꯅꯣ ꯑꯥ ꯑꯍꯥꯟꯕꯅ ꯀꯅ ꯔꯣꯃꯦꯔꯣꯅ ꯆꯪꯍꯜꯂꯦꯕꯀꯣ ꯃꯊꯪꯗ ꯇ꯭ꯋꯦꯟꯇꯤ ꯇꯨ ꯁꯤꯟꯗꯣꯛꯄꯅꯦꯕ ꯁꯞꯁꯇꯤ ꯁꯤꯟꯗꯣꯛꯄ ꯑꯥ ꯑꯔ ꯇ꯭ꯋꯦꯟꯇꯤ ꯇꯨ
ꯍꯥꯏꯕꯅꯦ ꯑꯩꯗꯣ ꯇ꯭ꯋꯤꯟꯇꯤ ꯇꯨꯗꯣ ꯃꯥꯔꯇꯤꯅꯦꯁꯇꯣ
ꯗꯨ ꯆꯪꯉꯑꯦ ꯑꯗꯨꯅ ꯑꯃꯨꯛ ꯆꯪꯍꯟꯕꯅꯦꯕ
ꯎꯨꯝ ꯃꯥꯔꯇꯤꯅꯦꯁꯇꯨ ꯉꯁꯥꯏꯗꯒꯤ ꯆꯪꯍꯟꯒꯗꯧꯕꯅꯦꯕ ꯃꯥ ꯆꯪꯍꯟꯕꯗꯒꯤꯅꯦꯕ ꯄ꯭ꯂꯦ ꯅꯨꯡꯉꯥꯏꯔꯤꯁꯦ
ꯇꯧꯕꯗꯤ ꯑꯁꯤ ꯏꯖꯤꯞꯈꯣꯏꯁꯨ ꯕꯣꯜ ꯁꯥꯟꯅꯕꯗꯣ ꯃꯃꯥꯡ ꯒ ꯁꯥꯟꯅꯕ ꯍꯩ ꯍ ꯁꯥꯟꯅꯕꯒ ꯍꯥꯏꯗꯤ ꯏꯅꯣꯞ ꯅꯣꯞꯇꯦꯕ ꯃꯣꯏꯁꯨ ꯒꯣꯜ ꯀꯤꯞꯄꯔꯗꯣ ꯍꯥꯏ ꯑꯁ ꯒꯣꯜ ꯀꯤꯞꯄꯔꯗꯣ ꯇꯥꯞ ꯇꯥꯞ ꯂꯥꯎꯅ ꯐꯥꯏ ꯍꯥꯏꯕ
ꯑꯗꯨ ꯉꯔꯥꯡ ꯉꯔꯥꯡꯒꯤꯗꯨ ꯑꯥ ꯌꯥꯝ ꯃꯤꯅ ꯀꯝꯄ꯭ꯂꯦꯟ ꯇꯧꯕꯗꯨ ꯈꯪꯕ꯭ꯔꯥ
ꯈꯪꯉꯦ ꯑꯗꯨ ꯃꯤꯅ ꯍꯥꯏꯅꯕꯁꯤꯅ ꯔꯤꯐ꯭ꯔꯤꯁꯦ ꯑꯔꯖꯦꯟꯇꯤꯅꯥ ꯁꯥꯏꯠꯇ ꯂꯩꯌꯦ ꯍꯥꯏꯌꯦꯕ
ꯑꯥ ꯂꯩꯇꯕꯅꯦꯗ ꯀꯔꯤꯁꯨ ꯂꯩꯇꯦ ꯇꯨꯃꯤꯟꯅ ꯁꯨꯃꯥꯏꯅꯒ ꯍꯥꯏꯕꯅꯤ ꯑꯥ ꯋ ꯋꯥꯔꯜ ꯀꯞꯇꯤ ꯐꯤꯐꯥ ꯑꯩꯈꯣꯏꯅ ꯑꯦ ꯑꯥꯔꯖꯦꯟꯇꯤꯅꯥꯈꯣꯏꯗꯤ ꯐꯤꯐꯥ ꯈꯣꯏꯅ ꯂꯩꯈ꯭ꯔꯦ ꯍꯥꯏꯕꯗꯨ ꯇꯨꯀꯠꯆꯩ ꯅꯠꯇꯦ ꯑꯗꯨ ꯑꯥ ꯑꯍꯝ ꯑꯗꯨ ꯐꯣꯜꯗꯤ ꯃꯤꯅꯁꯨ ꯂꯣꯏꯅ ꯌꯦꯡꯉꯤꯅꯥ
ꯎꯝ
ꯒꯣꯜ ꯆꯪꯔꯝꯗꯥꯏꯗ ꯑꯗꯨ ꯃꯣꯏꯁꯨ ꯆꯪꯂꯝ ꯆꯪꯈ꯭ꯔꯕ ꯃꯇꯨꯡꯗꯅꯦ ꯀꯝꯄ꯭ꯂꯦꯟ ꯇꯧꯕꯗꯣ
ꯉꯔꯥꯡ ꯑꯩꯈꯣꯏ ꯑꯗꯣ ꯌꯦꯡꯉꯦ ꯏꯖꯤꯞꯅ ꯑꯅꯤ ꯆꯪꯉꯦ ꯑꯥꯔꯖꯦꯟꯇꯤꯅꯥ ꯆꯪꯉꯛꯇꯕꯒꯤ ꯃꯦꯠꯆ ꯑꯃ ꯃꯥꯁꯦ ꯑꯦ ꯑꯩ ꯂꯩ ꯑꯩ ꯍꯧꯒꯠꯂꯒꯦ ꯇꯨꯝꯃꯨꯔꯒꯦ ꯍꯥꯏꯕ ꯃꯥ ꯋꯥꯁꯔꯨꯝ ꯆꯪ ꯆꯪꯉꯕ ꯃꯇꯨꯡꯗ ꯃꯥ ꯆꯠꯈꯕ ꯍꯦꯛ ꯒꯣꯜ ꯑꯃ ꯆꯪꯕ ꯑꯗꯨꯒꯤ ꯑꯩꯈꯣꯏ ꯂꯥꯛꯑꯣ ꯂꯥꯛꯑꯣ ꯒꯣꯜ ꯑꯃ ꯆꯪꯉꯦ ꯍꯥꯏꯕ ꯃꯦꯁꯤꯅ ꯆꯪꯍꯟꯂꯤꯔ ꯅꯠꯇꯦ ꯔꯣꯃꯦꯔꯣꯅ ꯆꯪꯍꯟꯕꯅꯦ ꯍꯥꯏꯕꯥ ꯑꯍꯥꯟꯕ ꯀꯣ ꯆꯪꯕꯒꯤꯗꯣ ꯑꯗꯨꯒꯤ ꯑꯣ ꯑꯩ ꯆꯞꯄ ꯉꯥꯏꯔꯤꯕ ꯑꯣꯏꯔꯦ ꯍꯤꯍꯤꯍꯤ ꯑꯗꯨꯅ ꯑꯉꯥꯡꯁꯤꯡꯗꯣ ꯂꯥꯎꯕꯗꯨꯗꯤ ꯃꯈꯥꯗ ꯑꯆꯧꯕꯗꯤ ꯑꯩꯈꯣꯏꯅ ꯃꯊꯛꯇ ꯌꯦꯡꯉꯦꯕ ꯎꯝ
ꯑꯁ ꯈꯪꯗꯦ ꯑꯩꯈꯣꯏ ꯈꯨꯟꯁꯤꯡꯗꯤ ꯃꯁꯤ ꯁꯄꯣꯠ ꯂꯩꯇꯦ
ꯍꯨꯡ
ꯑꯩꯒ ꯏꯃꯥꯟꯅꯕꯤ ꯑꯃ ꯑꯣꯏꯅꯤꯉꯛꯇ ꯑꯗꯨ ꯉꯛꯇ ꯉꯔꯥꯡꯗꯤ ꯈꯠꯅꯕꯗꯁꯨ ꯂꯣꯏꯔꯦ ꯃꯤꯒ
ꯍꯨꯡꯁ
ꯄꯛꯇꯦ ꯅꯠꯇꯦ ꯑꯥ ꯑꯁꯨꯃ ꯑꯥ ꯅꯠꯇꯦ ꯑꯥ ꯃꯣꯏꯅ ꯍꯩꯇꯦ ꯍꯥꯏꯕꯗꯣ ꯃꯦꯁꯤ ꯑꯗꯨ ꯍꯩꯇꯦꯃꯛꯇꯤ ꯍꯥꯏꯕ ꯌꯥꯗꯦꯕ ꯃꯥꯁꯨ ꯅꯠ ꯅꯠꯇꯦ ꯑꯩꯅ ꯍꯥꯏꯕꯗꯤ ꯉꯔꯥꯡ ꯑꯩꯈꯣꯏꯒꯤ ꯑꯪꯀꯜꯅꯦꯕ ꯃꯥ ꯐꯨꯠ ꯕꯣꯜ ꯑꯗꯨꯝ ꯌꯦꯡꯉꯦꯕ ꯃꯥꯗꯣ ꯑꯁꯦꯡꯕꯒꯤ ꯁꯥꯎꯈ꯭ꯔꯦꯕ ꯈꯪꯕ꯭ꯔꯥ ꯑꯩꯅ ꯍꯥꯏꯕ ꯑꯩ ꯑꯩꯁꯨ ꯑꯩꯁꯨ ꯈꯨꯝꯒꯦ ꯑꯩꯅ ꯈꯨꯝꯕꯀꯣ
ꯑꯥꯍꯥ
ꯑꯗꯨ ꯕꯦꯕꯥꯔ ꯂꯩꯇꯦꯒꯨꯝꯕ ꯍꯥꯏꯔꯝꯒꯅꯤ ꯑꯩꯅ ꯍꯥꯏꯕꯗꯤ ꯍꯩꯇꯦ ꯑꯥ ꯃꯣꯏꯗꯤ ꯀꯔꯤꯁꯨ ꯍꯥꯏꯇꯦ ꯑꯗꯨꯝ ꯀꯔꯤ ꯌꯦꯠꯅꯕ ꯅꯣꯏ ꯐꯨꯠꯕꯣꯜ ꯅꯪ ꯐꯨꯠꯕꯣꯜ ꯁꯥꯟꯅꯕ ꯍꯩꯕ꯭ꯔꯅꯦ ꯐꯨꯠꯕꯣꯜꯒꯤ ꯅꯤꯌꯣꯝ ꯈꯪꯕ꯭ꯔꯅꯦ ꯍꯥꯏꯕ ꯑꯗꯨ ꯅꯠꯇꯦ ꯍꯩꯇ꯭ꯔꯗꯤ ꯍꯣꯏ ꯍꯟꯗꯛꯇꯤ ꯃꯥ ꯍꯩꯇꯦ ꯍꯥꯏꯕꯁꯨ ꯌꯥꯔꯦꯕ ꯍꯟꯗꯛꯇꯤ ꯃꯥ ꯁꯥꯟꯅꯕ ꯉꯝꯗꯦꯕ ꯑꯩꯈꯣꯏꯁꯨ ꯈꯪꯉꯦꯕ ꯆꯦꯟꯕ ꯉꯝꯗꯦꯕ ꯑꯗꯨꯁꯨ ꯃꯥ ꯕꯣꯜꯗꯤ ꯑꯗꯨꯝ ꯆꯪꯗꯤ ꯆꯪꯍꯜꯂꯦꯕ ꯑꯗꯨ ꯆꯪꯍꯟꯕꯗꯨ ꯂ ꯃꯥ ꯍꯩꯇ꯭ꯔꯗꯤ ꯀꯃꯥꯏꯅ ꯃꯥ ꯋꯥꯔꯜ ꯀꯞ ꯉꯝꯒꯦꯔꯣꯕ
ꯃꯥꯅꯦ ꯃꯥꯅꯦ ꯃꯥꯅꯦ
ꯗꯤ ꯍꯩꯌꯦꯕꯥ ꯍꯩꯇꯦꯃꯛꯇꯤ ꯍꯥꯏꯕ ꯌꯥꯗꯦꯕ ꯑꯗꯨ ꯔꯦꯉꯨꯅꯦꯕ ꯑ ꯄꯣꯔꯇꯨ ꯑꯥ ꯄꯣꯔꯇꯨꯒꯜꯈꯣꯏꯁꯨ ꯌꯦꯡꯉꯨꯅꯦ ꯔꯣꯅꯥꯜꯗꯣ ꯗꯣ ꯍꯟꯗꯛ ꯁ꯭ꯅꯥꯕ ꯉꯝꯗ꯭ꯔꯦꯕ ꯌꯥꯝ ꯆꯦꯟꯕ ꯀꯜꯂꯦꯕ ꯃꯥꯁꯨ
ꯎꯝ ꯁꯥꯟꯅꯕ ꯉꯝꯗꯦ ꯍꯟꯇꯛ ꯃꯥ
ꯍꯣꯏ ꯉꯝꯗꯦꯕ ꯑꯗꯨ ꯉꯝꯗꯦ ꯍꯥꯏꯕꯗꯨ ꯑꯈꯣꯏꯁꯨ ꯉꯝꯗꯦꯕ ꯍꯧꯖꯤꯛ ꯃꯦꯁꯤꯁꯨ ꯆꯦꯟꯕꯗꯤ ꯉꯝꯗ꯭ꯔꯦꯕ ꯃꯥꯗꯤ ꯑꯗꯨꯁꯨ ꯃꯣꯏꯗꯤ ꯇꯤꯝꯅ ꯌꯥꯝ ꯁꯞꯄꯣꯔꯠ ꯇꯧꯋꯦꯕ
ꯎꯝ ꯎꯝ ꯎꯝ
ꯃꯣꯏꯗꯤ ꯃꯣꯏꯅ ꯉꯔꯥꯡ ꯁꯣꯏꯔꯁꯨ ꯌꯦꯡꯉꯨꯅꯦ ꯍꯟꯖꯤꯟ ꯍꯟꯖꯤꯟꯅ ꯀꯥꯎꯍꯜꯂꯦꯕ ꯅꯍꯥꯟꯁꯨ ꯑꯃꯔꯛ ꯀꯥꯎꯕꯗ ꯄꯦꯅꯥꯜꯇꯤ ꯆꯪꯍꯜ ꯗꯦꯕ
ꯍꯣꯏ ꯃꯥ ꯃꯥꯉꯣꯟꯗ ꯑꯗꯨꯝ ꯆꯥꯟꯁ ꯄꯤ ꯑꯗꯨꯒ ꯄꯣꯔꯇꯨꯒꯜ ꯈꯣꯏꯅ ꯀꯔꯤ ꯇꯧꯕ꯭ꯔꯥ ꯍꯥꯏꯌꯣꯕ ꯃꯤꯉꯣ ꯃꯥ ꯃꯥꯉꯣꯟꯗꯁꯨ ꯆꯥꯟꯁ ꯁꯨꯛꯄꯤ ꯄꯤꯗꯕ
ꯑꯗꯣ ꯃꯣꯏꯗꯤ ꯀꯩꯅꯣ ꯇꯧꯕꯅꯦꯕ ꯃꯤꯅꯁꯨ ꯍꯥꯏꯌꯦꯅ ꯑꯗꯨꯗꯤ ꯃꯣꯏ ꯒꯤ ꯑꯥ ꯔꯥꯜ ꯅꯉꯣꯟꯗ ꯃꯣꯏꯗꯤ ꯃꯤꯡꯐꯥꯎ ꯑꯥ ꯑꯥ ꯃꯤꯡꯐꯥꯎ ꯍꯟꯅꯤꯡꯗꯦꯕ ꯑꯗꯨꯃꯥꯏꯅ ꯇꯧꯋꯦꯕ ꯑꯗꯨ ꯌꯦꯡꯉꯣꯅꯦ ꯉꯔꯥꯡ ꯃ ꯃꯣꯏ ꯑꯔ ꯑꯔꯖꯦꯟꯇꯤꯅꯥꯈꯣꯏ ꯉꯝꯕꯗ ꯃꯦꯁꯤ ꯉꯣꯟꯗ ꯊꯥꯡꯕꯗꯣ ꯌꯦꯡꯉꯣꯅꯦ ꯀꯦꯞꯇꯦꯟ ꯉꯣꯟꯗ ꯌꯥꯝ ꯔꯦꯁꯄꯦꯛ ꯇꯧꯗ꯭ꯔꯣ
ꯎꯝ
ꯊꯥꯡꯕꯅꯤ ꯊꯥꯡ ꯐꯥꯎꯁꯨ ꯊꯥꯡꯕꯅꯤ ꯃꯣꯏꯗꯤ
ꯎꯝ ꯉꯝꯃꯣꯏꯗ꯭ꯔꯥ ꯆꯪꯕ ꯆꯟꯕ ꯉꯝꯃꯣꯏꯗ꯭ꯔꯥꯅ
ꯑꯗꯨꯕꯨꯀꯣ ꯑꯈꯣꯏ ꯌꯦꯡꯃꯤꯟꯅꯕ ꯏꯆꯦ ꯑꯃꯅꯗꯤ ꯍꯥꯏꯕꯅꯦꯕ ꯑꯗꯨꯝ ꯍꯥꯏꯕꯅꯤ ꯑꯩꯅꯗꯤ ꯉꯔꯥꯡ ꯑꯁ ꯉꯝꯃꯔꯣꯏ ꯉꯝꯃꯔꯣꯏ ꯃꯣꯏ ꯁꯨꯡꯉꯝ ꯉꯝꯃꯔꯣꯏ ꯒꯣꯜ ꯑꯅꯤ ꯆꯪꯈ꯭ꯔꯦ ꯍꯥꯏꯔꯒ ꯃꯥꯅꯗꯤ ꯁꯨꯃꯥꯏ ꯍꯥꯏꯕ ꯃꯣꯏꯗꯤ ꯂꯥꯁꯇ ꯇꯧꯕꯅꯦ ꯀ꯭ꯔꯤꯁꯨ ꯈꯟꯒꯅꯨ ꯌꯦꯡꯉꯣ ꯇꯧꯒꯅꯤ ꯇꯧꯔꯛꯀꯅꯤ ꯍꯥꯏꯔꯒ ꯇꯥ ꯇꯧꯔꯛꯑꯦ
ꯎꯝ ꯑꯈꯣꯏ ꯁꯤꯗ ꯑꯉꯥꯡ ꯑꯉꯥꯡ ꯑꯉꯥꯡ ꯑꯃꯅꯁꯨ ꯍꯦꯔꯣꯒꯤꯗꯤ ꯂꯥꯁꯇꯅꯤ ꯇꯧꯔꯛꯀꯗꯣꯏ
ꯍꯥꯏꯕꯂꯦ ꯆꯪꯒꯅꯤ ꯆꯪꯒꯅꯤ ꯑꯗꯣ ꯑꯩꯅꯗꯤ ꯁꯨꯛꯊꯥ ꯊꯥꯖꯗ꯭ꯔꯕ ꯑꯅꯤ ꯄꯣꯒ꯭ꯔꯕꯅꯤꯅꯀꯣ
ꯎꯝ
ꯑꯩ ꯉꯔꯥꯡꯗꯤ ꯁꯨꯛꯊꯥ ꯊꯥꯖꯗꯦꯕ ꯑꯩ ꯆꯠꯈ꯭ꯔꯦꯕ ꯑꯩ ꯏ ꯀꯥꯃꯟꯕꯒꯤ ꯄꯥꯟꯗ ꯍꯣꯏ ꯑꯗꯨꯕꯨ ꯍꯥꯏꯕ ꯆꯨꯝꯗꯤ ꯆꯨꯝ ꯕꯖꯥꯠꯅꯦ ꯃꯣꯏꯁꯦ ꯃꯤꯅꯤꯠ ꯂꯣꯏꯔꯝꯗꯥꯏ ꯑꯗꯨꯒꯨꯝꯕ ꯌꯥꯝ ꯍꯧꯋꯦ ꯍꯥꯏꯌꯦ ꯃꯣꯏꯗꯤ
ꯎꯝ ꯑꯗꯨꯒ ꯃꯣꯏ ꯑꯁꯣꯝ ꯑꯦꯆꯤꯞ ꯈꯣꯏꯅ ꯀꯩꯗꯧꯕꯅꯣ ꯍꯥꯏꯕ ꯀꯥꯟꯗ ꯃꯣꯏꯖꯦ ꯐꯖꯅꯁꯨ ꯌꯦꯡꯉꯝꯒꯅꯤꯕ ꯁꯦꯟꯅꯕ ꯃꯣꯏ ꯈꯨꯠꯁꯥ ꯑ ꯃꯣꯏꯗꯣ ꯀꯔꯝꯃꯥꯏꯅ ꯁꯥꯟꯅꯕ꯭ꯔꯥ ꯍꯥꯏꯕꯗꯣ ꯐꯖꯅꯁꯨ ꯌꯦꯡꯉꯝꯒꯅꯤꯕ ꯉꯔꯥꯡꯗꯥꯡ ꯕꯣꯜ ꯁꯥꯟꯅꯕꯗꯨ ꯌꯦꯡꯕ ꯅꯨꯡꯉꯥꯏꯌꯦ ꯌꯦ ꯍꯥꯕ
ꯑꯥ ꯎꯝ ꯑꯗꯣ ꯎꯝ ꯑꯥꯔꯖꯦꯟꯇꯤꯅꯥ ꯈꯣꯏꯅ ꯁ꯭ꯅꯥꯕꯁꯤ ꯈꯪꯕ꯭ꯔꯥ ꯕꯣꯜ ꯃꯃꯥꯡꯗ ꯁ꯭ꯅꯥꯒꯜꯂꯦꯕ ꯃꯤ ꯂꯥꯛꯄ ꯉꯥꯏꯌꯦꯕ ꯃꯣꯏꯒꯤ ꯃ ꯃꯣꯏꯒꯤ ꯒꯣꯜ ꯃꯃꯥꯡꯗ ꯑꯗꯨꯒ ꯃꯤ ꯂꯥꯛꯄ ꯉꯥꯏꯔꯒ ꯑꯗꯨꯝ ꯃꯃꯥꯡ ꯁ꯭ꯅꯥ ꯁ꯭ꯅꯥꯔꯒ ꯄꯨꯕꯅꯦꯕ ꯃꯣꯏꯗꯤ ꯃꯍꯧꯁꯥꯅ ꯑꯗꯣ ꯉꯔꯥꯡ ꯏꯖꯤꯞꯈꯣꯏ ꯗꯤ ꯑꯗꯨꯒꯤ ꯔꯨꯜꯗꯣ ꯈꯪꯈ꯭ꯔꯦꯕ ꯁꯨꯛꯂꯥꯛ ꯂꯥꯛꯇꯦꯕ ꯃꯣꯏ
ꯃꯥꯅꯦ ꯃꯥꯅꯦ ꯂꯥꯛꯇꯦ ꯃꯣꯏꯒꯤ ꯃꯣꯏꯒꯤ ꯃꯅꯥꯛ ꯉꯛꯇ ꯂꯩ ꯇꯔꯥ ꯑꯃ ꯇꯧꯔꯁꯨ ꯃꯣꯏꯅ ꯃꯣꯏꯒꯤ ꯃꯅꯥꯛ ꯉꯥꯛꯇ ꯂꯩꯌꯦꯕ
ꯑꯥꯗ ꯒꯦꯂꯤꯁꯅꯥꯔꯁꯨ ꯃꯣꯏꯒꯤ ꯃꯃꯥꯡꯗ ꯒꯦꯂꯤꯁꯅꯥꯔꯁꯨ ꯃꯣꯏ ꯂꯥꯛꯇꯦ
ꯎꯝ ꯎꯝ ꯎꯝ
ꯒꯣꯜ ꯃꯅꯥꯛꯇ ꯄꯨꯕ ꯀꯥꯟꯗ ꯑꯥꯔꯖꯦꯟꯇꯤꯅꯥ ꯈꯣꯏꯅ ꯆꯪꯅꯉꯥꯏ ꯃꯐꯝꯗꯣ ꯂꯩꯇ꯭ꯔꯦꯕ
ꯃꯥꯅꯦ ꯃꯥꯅꯦ ꯃꯣꯏ ꯐꯖꯅꯗꯤ ꯌꯦꯡꯉꯝꯒꯅꯤꯕ ꯃꯣꯏꯒꯤ ꯃꯣꯏꯁꯦ ꯀꯔꯝ ꯍꯥꯏꯅ ꯁꯥꯟꯅꯕ꯭ꯔꯥ ꯈꯣꯠꯄ꯭ꯔꯥ ꯍꯥꯏꯕꯗꯣ
ꯍꯣꯏ ꯍꯣꯏ ꯍꯣꯏ ꯃꯣꯏꯁꯨ ꯉꯔꯥꯡ ꯉꯝꯒꯅꯤ ꯍꯥꯏꯅꯗꯤ ꯂꯩꯕꯅꯦ ꯑꯅꯤ ꯄꯣꯔꯕꯗꯤ ꯑꯅꯤ ꯄꯣꯕꯗꯒꯤꯀꯣ
ꯎꯝ ꯃꯣꯏꯅ ꯑꯅꯤ ꯀꯥꯈꯠꯂꯛꯄꯒꯤ ꯈꯔ ꯀꯔꯤ ꯍꯥꯏꯒꯦꯔ ꯀꯣꯝꯊꯣꯛꯄ꯭ꯔꯥ ꯑꯃ ꯏꯇꯧ ꯇꯧꯋꯦꯕ
ꯍꯣꯏ ꯃꯣꯏꯗꯣ ꯉꯔꯥꯡ ꯑꯍꯨꯝ ꯆꯪꯕꯅꯦꯕ ꯑꯃꯗꯤ ꯌꯥꯗꯕꯅꯦꯕ ꯑꯗꯨ ꯑꯃ ꯌꯥꯗꯕꯗꯣ ꯑꯗꯨ ꯑꯗꯨ ꯑꯃꯗꯨ ꯍꯧꯗꯤ ꯍꯧꯎꯗꯤ ꯑꯥ ꯀꯩꯅꯣ ꯇꯧꯕꯅꯦꯕ ꯃꯣꯏꯒꯤ ꯈꯣꯡꯎꯞꯇꯣ ꯕꯨꯠꯇꯣ ꯅꯦꯠꯂꯒ
ꯅꯦꯠꯂꯒ ꯆꯤꯡꯕ ꯆꯤꯡꯕꯗꯨꯗ ꯑꯃ ꯆꯤꯡꯉꯒ ꯑꯃꯗ ꯄꯤꯕ ꯀꯥꯟꯗ ꯑꯃꯅ ꯄꯨꯔꯒ ꯆꯠꯈꯤꯕꯅꯦꯕ
ꯍꯣꯏ
ꯑꯃ ꯑꯣꯏ ꯔꯦꯠ ꯔꯦꯠ ꯀꯥꯔꯠ ꯐꯪꯕꯗꯣ ꯄ꯭ꯔꯦꯁꯤꯗꯦꯟꯅ ꯂꯧꯊꯣꯛꯇ꯭ꯔꯦ ꯍꯥꯏꯕ ꯑꯃ ꯇꯧꯋꯦ
ꯉꯔꯥꯡ ꯃꯣꯏꯒꯤ ꯀꯣꯁꯁꯨ ꯔꯦꯠ ꯀꯥꯔꯠ ꯐꯪꯕꯅꯦ
ꯎꯝ
ꯏꯑꯦ ꯑꯦ ꯃꯣꯏ ꯄꯣꯁꯨ ꯑꯣ ꯃꯩꯏꯅꯦ
ꯅꯨꯡꯉꯥꯏ ꯉꯔꯥꯡꯒꯤ ꯃꯦꯠꯁ ꯁꯥꯟꯅꯕꯗꯣ
ꯁꯤꯅ ꯑꯩꯈꯣꯏꯅ ꯁꯥꯕꯁꯤꯅꯀꯣ ꯃꯣꯏꯁꯤ
ꯑꯥ ꯑꯥ ꯑꯥ
ꯑꯁ ꯂꯣꯏꯔꯦ ꯏꯟꯁꯇꯥꯒ꯭ꯔꯥꯝꯗ ꯚꯤꯗꯤꯑꯣ ꯃꯤꯅ ꯊꯥꯒꯠꯄꯁꯦ ꯊꯥꯒꯠꯄꯁꯦ ꯑꯁ ꯃꯣꯏꯁꯨ ꯎꯔꯝꯒꯅꯤ ꯑꯗꯨꯗꯨꯀꯣ
ꯎꯝ ꯎꯔꯝꯒ
ꯃꯔꯣꯝ ꯈꯜꯂꯗꯤ ꯌꯧꯗꯦ ꯍꯩꯕ ꯍꯥꯏꯕꯁꯦ ꯃꯤꯅ ꯑꯗꯨꯝ ꯅꯠꯇꯦ ꯑꯗꯨꯝ ꯗꯥꯎꯒꯨꯝꯕ ꯑꯍꯩꯕ ꯑꯗꯨꯝ ꯇꯧꯕꯁꯦ ꯃꯤꯅ ꯑꯗꯨꯝ ꯀꯩꯅꯣ ꯀꯜꯂꯛ ꯀꯜꯂꯦꯕ
ꯇꯧꯕꯅꯦ
ꯈꯪꯗꯦ ꯍꯟꯗꯛꯀꯤ ꯋꯥꯔꯜ ꯀꯞꯁꯦ ꯐ꯭ꯔꯥꯟꯁꯅ ꯂꯧꯕꯒꯅꯤꯗꯤ ꯍꯥꯏꯅꯔꯤꯅꯦ ꯇꯧꯔꯤꯁꯦ
ꯑ ꯑꯩꯁꯨ ꯑꯗꯨꯃꯥꯏꯅ ꯊꯥꯖꯩ ꯑꯩꯗꯤꯀꯣ ꯑꯗꯨꯝ ꯁꯞ ꯑꯩꯗꯤ
ꯑꯩ ꯃꯣꯏ ꯃꯣꯏ ꯃꯣꯏ ꯁ ꯁꯥꯟꯅꯕꯗꯨ ꯌꯦꯡꯗ꯭ꯔꯤꯕꯒꯤꯅꯦꯕ ꯑꯩꯅ ꯌꯦꯡꯅꯤꯡꯉꯤ
ꯅꯍꯥꯟꯅ ꯂꯥꯁ ꯌꯔꯒꯤ ꯋꯥꯔꯜ ꯀꯞꯁꯨ ꯐ꯭ꯔꯥꯟꯁꯀ ꯑꯥꯔꯖꯦꯟꯇꯤꯅꯥꯅꯤꯅꯦ ꯐꯥꯏꯅꯦꯁ ꯁ꯭ꯅꯥꯕꯗꯨ ꯑꯗꯨꯁꯨ ꯃꯤꯅꯤꯠ ꯂꯣꯏꯔꯝꯗꯥꯏꯗ ꯃꯦꯁꯤꯅ ꯆꯪꯍꯟꯕꯅꯤꯅꯦ ꯑꯗꯨ ꯗ꯭ꯔꯣ ꯇꯥꯔꯒ ꯄꯦꯅꯥꯔꯇꯤ ꯀꯥꯎꯕꯅꯦ
ꯑꯣ
ꯑꯗꯨꯗꯁꯨ ꯑꯥꯔꯖꯦ ꯑꯥ ꯐ꯭ꯔꯥꯟꯁ ꯈꯣꯏꯅ ꯑꯍꯥꯟꯅ ꯆꯪꯉꯦꯕꯀꯣ
ꯎꯝ
ꯑꯗꯨꯒ ꯑ ꯃꯤꯅꯤꯠ ꯂꯣꯏꯔꯝꯗꯥꯏꯗ ꯃꯦꯁꯤꯅ ꯆꯪꯍꯟꯕ ꯑꯗꯨꯗ ꯗ꯭ꯔꯣ ꯇꯥꯕ
ꯑꯣ
ꯑꯗ ꯄꯤꯅꯥꯜꯇꯤ ꯀꯥꯎꯕꯗ ꯑꯅꯤ ꯆꯞ ꯈꯣꯏꯅ ꯉꯝꯕꯅꯦꯕ ꯑꯗꯣ ꯌꯥꯝꯅ ꯅꯣꯞꯇꯦꯕ ꯑꯗꯣ ꯍꯟꯗꯛꯇꯤ ꯑꯥ ꯐ꯭ꯔꯥꯟꯁ ꯈꯣꯏꯗꯨ ꯌꯥꯝꯅ ꯃꯣꯏꯗꯤ ꯀꯟꯈ꯭ꯔꯦꯕ ꯍꯟꯗꯛꯇꯤ
ꯑꯣ
ꯐ꯭ꯔꯥꯟꯁ ꯈꯣꯏꯅꯗꯤ ꯉꯝꯒꯅꯤ ꯑꯗꯨꯝ ꯑꯥꯔꯖꯦꯟꯇꯤꯅꯥ ꯈꯣꯏꯗꯤ ꯉꯝꯂꯣꯏ ꯍꯥꯏꯕꯗꯤ ꯑꯗꯨꯝ ꯈꯪꯉꯦꯗ ꯑꯗꯨꯑꯣꯢꯔꯁꯨ ꯉꯔꯥꯡꯃꯛꯇꯤ ꯑꯩ ꯀꯥꯍꯟꯅꯤꯡꯕ ꯃꯣꯏꯗꯣ ꯑꯗꯨ ꯁꯤꯈ꯭ꯔꯕꯅꯤꯅ ꯑꯁ ꯁꯥꯎꯅꯤꯡꯉꯦ ꯉꯔꯥꯡꯗꯣ ꯈꯪꯕ ꯅꯣ ꯅꯪꯒꯤ ꯅꯪꯒꯤ ꯀꯩꯅꯣꯗꯨ ꯃꯥꯗꯨ ꯉꯔꯥꯡꯁꯦ ꯑꯩꯉꯣꯟꯗ ꯍꯥꯏꯊꯤꯒꯅꯤ ꯍꯥꯏꯅ ꯂꯥꯛꯄꯅꯦꯕ
ꯃꯣꯏ ꯑꯃꯣꯏ ꯑꯍ ꯃꯣꯏ ꯌꯦꯡ ꯈ꯭ꯔꯦꯕ ꯑꯗꯨ ꯑꯩꯗꯣ ꯃꯣꯏ ꯃꯔꯛꯇ ꯐꯝꯗ꯭ꯔꯦꯕ ꯑꯩꯗꯣ ꯑꯥ ꯃꯇꯥꯏꯔꯣꯝꯗ ꯐꯝꯃꯦꯕ ꯑꯗꯨꯒꯤ ꯑꯥ ꯁ ꯌꯦꯡꯉꯣ ꯌꯦꯡꯉꯣ ꯌꯦꯡꯉꯣ ꯒꯥꯏꯟ ꯇꯧꯔꯒ ꯃꯣꯏꯁꯤ ꯒꯣꯜ ꯑꯅꯤ ꯆꯪꯕꯗꯗꯤꯀꯣ
ꯍꯔꯥꯎꯔꯒ ꯅꯍꯥꯟ ꯑꯩꯅ ꯁ꯭ꯄꯦꯟ ꯈꯣꯏꯒꯤ ꯎꯝ ꯑ ꯄ꯭ꯔꯣꯇꯨꯒꯜꯅ ꯁ꯭ꯄꯦꯁ ꯄꯟ ꯁ꯭ꯅꯥꯕ ꯀꯥꯟꯗ ꯁ꯭ꯄꯦꯟ ꯁ ꯄꯣꯔꯠ ꯇꯧꯗ꯭ꯔꯥ ꯑꯗꯨꯒꯤ ꯑꯥ ꯌꯦꯡꯉꯣ ꯌꯦꯡꯉꯣ ꯌꯦꯡꯉꯣ ꯒꯥꯏꯅ ꯇꯧꯔꯒꯀꯣ ꯂꯥꯁꯇꯗꯤ ꯍꯥ ꯅꯩꯕ ꯉꯔꯥꯡꯗꯤ ꯑꯈꯣꯏ ꯀꯩꯅꯣ ꯁꯦꯝꯂꯒ ꯆꯥꯏꯌꯦꯕ ꯑꯥ ꯆꯤꯛꯀꯟ ꯂꯣꯂꯤꯄꯣꯞ ꯁꯦꯝꯂꯒ
ꯎꯝ
ꯁ ꯅꯨꯡꯉꯥꯏꯕꯅꯦ ꯑꯁ ꯉꯔꯥꯡ ꯍꯦꯟꯅ ꯅꯨꯡꯉꯥꯏꯕ ꯉꯔꯥꯡ ꯑꯩ ꯍꯦꯛ ꯉꯝꯗ꯭ꯔꯕ ꯑꯩ ꯇꯨꯝꯕ ꯌꯥꯔꯔꯣꯏ
ꯎꯝ
ꯑꯁꯦꯡꯕ ꯑꯩ ꯑꯁ ꯃꯦꯁꯤꯗꯤꯀꯣ ꯌꯥꯝ ꯅꯨꯡꯁꯤꯌꯦ ꯀꯔꯤꯔꯥ ꯈꯪꯗꯦ ꯑꯩꯗꯤ ꯃꯥꯗꯤ ꯑꯁ ꯃꯥ ꯉꯔꯥꯡ ꯉꯝꯕ ꯃꯇꯨꯡꯗ ꯀꯞꯄꯗꯣ ꯑꯁ
ꯃꯣꯏꯖꯨ ꯁꯨꯛꯈꯟꯗꯤ ꯈꯥꯡ ꯈ ꯈꯜꯂꯝꯃꯒ ꯃꯤꯅ ꯑꯅꯤ ꯌꯧꯔꯛꯑꯕꯅꯦ ꯃꯣꯢꯖꯨ ꯃꯤꯍꯨꯜꯗꯣ ꯈꯔꯥꯗꯤ ꯀꯩꯅꯣ
ꯍꯣꯏꯅꯦ ꯑꯗꯨꯒꯤꯅꯤꯅꯦ ꯀꯞꯄꯗꯨ ꯑꯃꯈꯛ ꯁꯨ ꯅꯠꯇꯦ ꯑꯅꯤ ꯑꯣꯏꯈ꯭ꯔꯦ ꯑꯗꯣ ꯃꯤꯅꯤꯠꯁꯨ ꯌꯥꯝ ꯂꯩꯔꯛꯇ꯭ꯔꯦ
ꯎꯝ
ꯊꯥꯖ ꯐꯥꯎꯁꯨ ꯊꯥꯖꯗ꯭ꯔꯕꯅꯦꯗ ꯃꯣꯏꯒꯤ ꯀꯩꯅꯣꯁ ꯁꯨ ꯎꯝ ꯍꯣꯁ ꯅꯨꯄꯥꯁꯨ ꯊꯥꯖ ꯗ꯭ꯔꯕꯅꯤꯗ ꯉꯔꯥꯡ ꯃꯦꯁꯤꯅ ꯆꯪꯍꯟꯕ ꯀꯥꯟꯗ ꯑꯁ ꯍꯔꯥꯎꯕꯗꯨ ꯃꯥꯅ
ꯎꯝ